ꯍꯝ
ꯇꯥꯕꯔꯣ
ꯇꯥꯕꯔꯥ
ꯇꯥꯏꯌꯦ
ꯑꯣ ꯀꯩꯗꯧꯔꯤꯅꯣ
ꯍꯦ ꯇꯨꯝꯃꯒ ꯂꯩꯌꯦ
ꯑꯦ ꯅꯁꯥꯗꯤ ꯈꯔ ꯐꯔꯕꯣ
ꯎꯝ ꯐꯗꯤ ꯐꯔꯦ
ꯐꯥꯔꯦ
ꯑꯗꯣ ꯃꯊꯦꯜꯗꯣ ꯁꯤꯡꯖꯨ ꯆꯥꯕ ꯃꯅꯥ ꯗꯣ
ꯑꯣ ꯀ ꯌꯦꯟꯗꯦꯟ ꯂꯣ
ꯅꯠꯇꯦ
ꯗꯨ ꯅꯍꯥꯟ ꯑꯩꯈꯣꯏꯅ ꯂꯤꯕꯨ ꯉꯔꯥꯡꯒꯤ ꯉꯔꯥꯡ ꯈꯣꯏꯅ ꯂꯤꯕꯗꯣ
ꯎꯝ
ꯑꯁ ꯃꯣꯏ ꯑꯃ ꯀꯣꯜ ꯑꯃꯨꯛꯀ ꯇꯧꯔꯛꯄ꯭ꯔꯣ?
ꯍꯨꯡ ꯇꯧꯔꯛꯇꯦ꯫ ꯀꯗꯥꯏ ꯀꯗꯥꯏꯗ ꯆꯠꯄꯅꯣ ꯈꯪꯗꯦ ꯉꯔꯥꯡꯗꯣ, ꯎꯝ ꯍꯧꯖꯤꯛ
ꯏꯁ ꯌꯥꯝ ꯁꯥꯎꯅꯤꯡꯉꯤꯀꯣ ꯑꯁ ꯇꯣꯛꯈ꯭ꯔꯣ ꯅꯣꯏꯒꯤꯗꯣ ꯑꯩꯗꯤ ꯇꯜꯂꯦ꯫
ꯃꯥꯖꯦ
ꯌꯥꯝ ꯁꯥꯎꯅꯤꯡ ꯑꯗꯣ ꯑꯃꯨꯛꯀ ꯅꯪꯗꯤ ꯅꯨꯡꯁꯤ ꯑꯃꯨꯛꯀ ꯅꯪꯗꯤꯀꯣ ꯅꯨꯡꯁꯤꯌꯦ ꯍꯥꯏꯕ ꯄꯥꯎ ꯑꯃꯨꯛꯀ ꯇꯥꯔꯅꯤ ꯑꯗꯨꯗꯨꯒꯤꯅꯤ ꯇꯜꯂꯤꯁꯦ꯫
ꯑꯣꯏꯌꯦ ꯑꯩꯁꯨ ꯈꯡꯗ꯭ꯔꯦ
ꯅꯪ ꯅꯪ ꯔꯤꯄ꯭ꯂꯥꯏ ꯄꯤꯕ꯭ꯔꯣ?
ꯍꯣꯏ ꯄꯤꯌꯦ ꯑꯩꯒꯤ ꯃꯔꯝꯗ ꯀꯔꯤ ꯋꯥ ꯇꯥꯕ꯭ꯔꯣ ꯍꯥꯏꯌꯣ ꯍꯥꯏ ꯕꯒꯤ ꯑꯗꯨꯝ ꯐꯣꯟ ꯕꯦꯇ꯭ꯔꯤꯁꯨ ꯂꯩꯇꯦ ꯌꯨꯝ ꯑꯃꯨꯛ ꯍꯜꯂꯛꯑꯗꯤ ꯍꯥꯏꯔꯛꯀꯦ ꯍꯩ
ꯃꯆꯤꯟꯌꯦ ꯊꯤꯕꯅꯦ
ꯎꯝ
ꯅꯪꯒꯤ ꯌꯥꯔꯤꯁꯨ ꯁꯨꯡꯇꯥ ꯇꯥꯔꯝꯃꯣꯏ ꯃꯥ ꯃꯥꯒꯤ ꯋꯥꯔꯤꯗꯒꯤ ꯅꯣꯏꯁꯦ ꯑꯗꯨꯝ ꯈꯠꯅꯕꯅꯦꯕ ꯅꯪ ꯒꯤ ꯋꯥꯔꯤꯗꯨꯗꯤ ꯅꯣꯏ ꯑꯅꯤ ꯈꯠꯅꯕ ꯑꯝꯇ ꯈꯪꯗꯦ ꯑꯩꯈꯣꯏꯁꯨ ꯍꯥꯏꯕꯗꯤ ꯃꯥꯒ ꯇꯥ ꯃꯥꯒꯨꯝꯅ ꯅꯪꯁꯨ ꯇꯥꯑꯗꯤ ꯑꯁ ꯅꯣꯏꯗꯤ ꯄꯨꯔꯥ ꯕꯦꯔꯥ ꯀꯥꯔꯅꯤ꯫
ꯅꯪꯒꯤ ꯃꯔꯝꯗꯁꯨ ꯋꯥ ꯌꯥꯝ ꯎꯝ ꯇꯥꯏꯌꯦ ꯑꯗꯨ ꯅꯪ ꯇꯧꯔꯔꯣꯏ ꯊꯥꯖꯕꯒꯤ ꯑꯩꯅ ꯉꯥꯡꯗꯕꯅꯦ꯫ ꯃꯤꯋꯥ ꯇꯥꯔꯔꯣꯏꯁꯦ ꯑꯩꯁꯨ ꯅꯪꯁꯨ꯫ ꯍꯥꯏꯌꯦ ꯑꯗꯣ ꯑꯩꯒꯤ ꯃꯔꯝꯗ ꯀꯔꯤ ꯋꯥꯔꯤ ꯇꯥꯕꯅꯣ ꯏꯁꯥ ꯏꯁꯣꯔ ꯒꯤ ꯃꯤꯡ ꯄꯜꯂꯒ ꯍꯥꯏꯌꯣ ꯅ ꯑꯩꯅ ꯍꯥꯏꯕ꯫
ꯍꯣꯏ
ꯋꯥ ꯁꯦꯡꯅ ꯍꯥꯏꯁꯦ ꯍꯥꯏꯕꯒꯤ ꯑꯗꯣ ꯃꯥꯅ ꯍꯥꯏꯔꯛꯇꯦꯕ꯫
ꯑꯗꯨ ꯅꯪꯒꯤ ꯋꯥꯗꯤ ꯁꯨꯡꯇꯥ ꯇꯥꯔꯔꯣꯏꯕ ꯈꯪꯅꯦ ꯃꯥ ꯑꯃꯨꯛ ꯀꯣꯜ ꯇꯧꯔ ꯑꯁ ꯅꯣꯏꯗꯤ ꯇꯣꯛꯑꯣ ꯅꯪ ꯍꯣꯏ ꯃꯇꯝ ꯈꯔꯗꯤ ꯋꯥꯔꯅꯤ ꯑꯁꯤꯒꯤ ꯆꯍꯤꯒꯨꯝꯕ ꯋꯥꯔꯅꯤ ꯑꯗꯨ ꯑꯣꯏꯔꯁꯨ ꯑꯁꯤꯒꯤ ꯆꯍꯤ ꯈꯛꯇꯅꯤ ꯃꯊꯪꯒꯤ ꯆꯍꯤꯗꯗꯤ ꯅꯪ ꯃꯥꯕꯨ ꯅꯨꯡ ꯁꯤꯗ꯭ꯔꯗꯤꯀꯣ ꯑꯩꯈꯣꯏꯗꯒꯤ ꯍꯦꯟꯅ ꯅꯪꯁꯦ ꯃꯥꯕꯨ ꯀꯔꯤ ꯍꯥꯏꯔꯁꯤꯔ ꯌꯥꯝꯅ ꯇꯨꯀꯠ ꯆꯔꯅꯤ ꯃꯉꯣꯟꯕꯨ꯫ ꯑꯩꯈꯣꯏꯗꯒꯤ ꯊꯤꯅ ꯑꯩꯗꯤ ꯄꯥꯝꯗꯦꯀꯣ ꯁꯨꯃꯥꯏꯅ ꯅꯪꯉꯣꯟꯗ ꯉꯥꯔꯥꯡ ꯈꯛꯇ ꯅꯠꯇꯦ ꯑꯁꯤ ꯑꯁꯤꯒꯤ ꯆꯍꯤꯗꯅ ꯆꯍꯤ ꯈꯨꯠ ꯇꯤꯡ ꯑꯁꯨ ꯑꯁꯨꯃꯥꯏꯅ ꯅꯨꯄꯤꯒꯤ ꯋꯥꯔꯤꯒ ꯑꯁꯨꯃꯥꯏꯅ ꯇꯥꯋꯤꯟ ꯍꯣꯏ ꯅꯨꯄꯥ ꯈꯛꯇ ꯆꯠꯂꯒ ꯍꯣꯏ ꯑ ꯉꯥꯎꯕ ꯁꯨꯃꯥꯏꯅ ꯆꯠꯂꯗꯤ ꯀꯩꯁꯨꯨ ꯀꯥꯏꯗꯦ꯫ ꯑꯃꯔ ꯑ ꯃꯔ ꯍꯣꯏ ꯁꯥꯎꯕꯨꯗꯤ ꯁꯥꯎꯅꯤ ꯑꯗꯨ ꯑꯣꯏꯔꯁꯨ ꯑꯃꯔꯣꯝꯗꯗꯤ ꯀꯩꯁꯨ ꯀꯥꯏꯗꯦꯗꯅ꯫ ꯑꯗꯨ ꯑꯣꯏꯔꯁꯨ ꯅꯨꯄꯤꯒꯤ ꯋꯥꯗꯤꯀꯣ ꯑꯩꯗꯤ ꯁꯥꯎꯅꯤꯡꯉꯦ꯫ ꯄꯥꯝꯗꯦ ꯁꯨꯡ ꯄꯥꯝ ꯄꯥꯝꯗꯦ꯫
ꯗꯤ ꯌꯥꯝ ꯁꯥꯎꯅꯤꯡꯉꯦ ꯑꯃꯨꯛꯀ꯫
ꯈꯪꯗ꯭ꯔꯦꯅꯦ ꯃꯥꯅ ꯈꯜꯂꯤꯁꯦ꯫ ꯄꫭꯠꯇꯨ ꯋꯥꯔꯤ ꯌꯥꯝ ꯂꯣꯏ ꯂꯤꯈ꯭ꯔꯕꯅꯦ ꯃꯣꯏ ꯃꯃꯥꯗꯁꯨ ꯍꯥꯏꯕꯤꯌꯣ꯫ ꯍꯥꯏꯕꯅꯦ ꯅꫭ ꯃꯣꯏꯁꯨ ꯃꯔꯛ ꯃꯔꯛꯇꯗꯤ ꯒꯨꯣꯂꯤ ꯆꯥꯑꯦ ꯑꯗꯣ ꯃꯣꯏꯁꯨ ꯃꯔꯥꯛ-ꯃꯔꯥꯛ ꯂꫭꯇꯤ ꯇꯥꯕꯒꯤ ꯃꯣꯏ ꯎꯝ ꯃꯃꯥꯁꯨ ꯃꯥꯁꯨ ꯑꯗꯨꯝ ꯍꯥꯡꯕꯅꯦ ꯑꯦ ꯑꯗꯣ ꯗꯨꯕꯨꯗꯤ ꯆꯥꯗ ꯄꯑꯦꯅꯁ
ꯑꯗꯨꯒꯨꯝꯕꯗꯤ ꯆꯥꯗꯤ ꯆꯥꯅꯤꯡꯉꯥꯏꯗꯤ ꯊꯥꯖꯗꯦ ꯌꯨꯗꯤ ꯃꯔꯛ ꯃꯔꯔꯛꯇꯗꯤ ꯊꯥꯛꯄꯁꯨ ꯌꯥꯏꯗꫭ ꯒꯨꯜꯂꯤꯕꯨꯗꯤ ꯑꯗꯤ ꯃꯥꯅ ꯆꯥꯔꯗꯤ ꯃꯥꯒꯤ ꯃꯇꯥꯎꯗꯣ ꯈꯪꯒꯅꯤ ꯍꯥꯏꯕ ꯀꫭꯜꯁꯨ꯫
ꯑꯣꯍꫭ ꯍꯣꯏ ꯍꯣꯏ ꯃꯣꯏ ꯃꯣꯏ ꯂꯩꯃꯤꯟꯅ ꯍꯥꯏꯕꯗꯤ ꯌꯥꯝ ꯅꯥꯛꯄꯅꯤꯅꯀꯣ꯫ ꯗꯨꯁꯨ ꯍꯥꯏ ꯆꯨꯝ ꯗꯨ ꯑꫭꯏꯔꯁꯨ ꯔꯨꯃꯔꯁ ꯎꯝ꯫
ꯂꯩꯌꯦꯗꯅ ꯃꯣꯏꯒꯤ ꯃꯇꯥꯎ ꯈꯪꯗꯤ ꯈꯪꯉꯦ꯫ ꯑꯗꯨꯒꯨꯝꯕꯗꯤ ꯊꯖꯥꯗꯦ ꯃꯥꯗꯣ ꯃꯔꯨꯞ ꯃ ꯌꯥꯝꯁꯨ ꯂꯥꯏꯕꯒꯤ ꯑꯗꯣ ꯀꯣꯏꯕꯁꯨ ꯌꯥꯝ ꯆꯠꯗꯦ꯫ ꯇꫭꯔꯦꯝ ꯗꯤ ꯌꯥꯝ ꯂꯩꯗꯤ ꯂꯩꯕꯅꯦ ꯑꯗꯣ ꯈꯪꯗ꯭ꯔꯦꯗ꯫
ꯑꯁ ꯃꯤ ꯑꯩꯈꯣꯏꯁꯨ ꯃꯇꯝ ꯃꯇꯝ ꯍꯣꯏ ꯆꯨꯝꯃꯦ ꯃꯇꯝ ꯈꯨꯗꯤꯡ ꯃꯣꯏꯒ ꯆꯠꯃꯤꯟꯅꯕꯁꯨ ꯅꯠꯇꯅ꯫ ꯅꯠꯇꯦ ꯑꯗꯨ ꯔꯤꯃꯔꯁ ꯑꯃꯨꯛꯀ-ꯑꯃꯨꯛꯀ ꯂꯥꯛꯄꯁꯤꯗꯤ ꯑꯩꯗꯤ ꯈꯔ ꯆꯤꯡꯅꯥꯕ ꯍꯥꯎꯔꯦꯕꯀꯣ꯫ ꯗꯨꯒꯥ ꯅꯣꯏꯒꯤ ꯑꯪꯀꯜ ꯑꯃꯥꯅꯁꯨ ꯍꯥꯏꯌꯦ ꯍꯥꯏꯕꯗꯨ꯫ ꯅꯍꯥꯟꯗꯁꯨ ꯃꯥꯗꯤ ꯑꯗꯨꯝ ꯍꯥꯏꯌꯦꯗꯅ꯫
ꯎꯝ
ꯁꯨꯃꯥꯏꯅ ꯇ ꯑꯗꯨꯒ ꯑꯁ ꯑꯩꯗꯤ ꯆꯤꯡꯅꯥꯕ ꯍꯥꯎꯔꯦ ꯃꯥꯁꯦ꯫ ꯍꯣꯏ ꯒ꯭ꯌꯥꯟꯒ ꯇꯥꯗ꯭ꯔꯦꯗ꯫ ꯑꯩꯗꯤ ꯃꯥꯕꯨ ꯑꯁ ꯌꯥꯝ ꯁꯥꯎꯅꯤꯡꯉꯦꯅꯦ꯫ ꯅꯪꯅ ꯍꯦ ꯑꯗꯨ ꯑꯁ ꯌꯥꯝ ꯑꯁꯨꯃꯥꯏꯅ ꯌꯥꯝꯅ ꯅꯨꯡꯁꯤꯔ__ ꯀꯥꯟꯅ ꯃꯥꯁꯦ ꯅꯪꯅ ꯑꯗꯨꯝ ꯅꯨꯡꯁꯤꯕꯗ ꯃꯥꯗꯤ ꯈꯪ ꯈꯪꯗꯕꯒꯨꯝ__ ꯇꯥꯎꯕꯗꯣ ꯌꯥꯝ ꯇꯣꯁꯤꯞ ꯑꯣꯏꯌꯦ ꯃꯥꯁꯦ
ꯎꯝ
ꯎꯝ ꯑꯥ ꯀꯔꯤ ꯍꯥꯏꯁꯤꯔ ꯈꯪꯗ꯭ꯔꯦꯁ ꯃꯤ__
ꯅꯨꯄꯤꯒꯤ ꯃꯔꯝꯗꯁꯨ ꯄ꯭ꯔꯣꯕ꯭ꯂꯦꯝ ꯑꯗꯨꯝ ꯊꯣꯛꯑꯦꯅ
ꯑꯗꯨꯒꯤꯅꯤ ꯆꯍꯤꯒꯨꯝ__
ꯑꯃꯨꯛ ꯆꯥꯕ ꯊꯣꯛꯑꯦ ꯍꯥꯏꯔꯒ ꯑꯗꯨꯝ ꯇꯧꯋꯦ ꯃꯥ ꯍꯣꯡꯗꯤ ꯍꯣꯡ
ꯑꯗꯨꯒ ꯑꯁꯤꯒꯤ ꯋꯥꯔꯤꯒꯨꯝꯕ ꯇꯥꯔꯒꯅꯤ ꯃꯥ ꯍꯥꯟꯅ ꯑꯦꯛꯁꯦꯞ ꯇꯧꯗꯦ ꯃꯆꯤꯟꯒ ꯈꯔ ꯊꯤ ꯍꯥꯟꯅꯗꯤ ꯊꯤꯔꯅꯤ ꯃꯆꯤꯟ ꯊꯤꯔꯦ ꯑꯗꯨꯒ ꯑꯃꯨꯛꯀ ꯑꯩꯈꯣꯏꯅ ꯆꯥꯎꯔꯀꯥꯟꯗꯒꯤ ꯑꯗꯨꯝ ꯍꯥꯏꯔꯛꯑꯦ ꯃꯥꯁꯦ ꯅꯪꯕꯨ ꯅꯪꯅ ꯅꯣꯏ ꯑꯅꯤ ꯈꯠꯅꯔꯁꯨ ꯅꯪꯅ ꯑꯃꯨꯛꯀ ꯑꯃꯨꯛꯀ ꯂꯥꯛꯄꯒꯤ ꯂꯥꯛ__ ꯄꯒꯤ ꯃꯥꯁꯦ ꯁꯨꯃꯥꯏꯅ ꯇꯧꯔꯁꯨ ꯑꯃꯨꯛ ꯂꯥꯛꯀꯅꯤ ꯍꯥꯏꯕ ꯋꯥꯈꯟꯗꯣ ꯃꯉꯣꯟꯗ ꯂꯩꯌꯦꯕ ꯑꯗꯨꯒꯤꯅꯤ
ꯈꯪꯗ꯭ꯔꯦ
ꯒ꯭ꯌꯥꯟꯒ ꯇꯥꯔꯨꯗꯦ
ꯏꯇꯣꯝꯇ ꯑꯩꯖꯨ ꯁꯥꯎꯅꯤꯡꯉꯤ
ꯅꯪꯁꯦ ꯀꯔꯤꯒꯤꯔꯥ ꯈꯪꯗꯦ ꯌꯥꯝ ꯅꯨꯡꯁꯤꯔꯒ ꯂꯩꯥꯔꯦ ꯑꯩꯗꯤ ꯇꯣꯛꯈ꯭ꯔꯣ ꯍꯥꯏꯅꯤꯡꯒ꯭ꯔꯦ ꯅꯣꯏ ꯑꯅꯤꯁꯦ ꯑꯩ ꯍꯥꯏꯕꯗꯤ ꯑꯩꯁꯨ ꯑꯦꯛꯁꯄꯤꯔꯤꯌꯦꯟꯁ ꯥꯎꯕꯒꯤ ꯍꯩꯕꯅꯦꯕ ꯅꯣꯏꯒ ꯑꯁ ꯌꯥꯝ ꯋꯥ ꯅꯨꯄꯤ ꯋꯥꯔꯤꯗꯨꯗꯤ
ꯋꯥꯟ ꯃꯟꯒꯨꯝꯕ ꯈꯛꯇꯅꯤꯅ ꯈꯛ ꯆꯩ ꯃꯉꯥꯗꯤ ꯍꯦꯜꯂꯦ
ꯎꯝ
ꯅꯦꯛꯀꯦꯌꯥꯔ ꯖꯅꯋꯥꯔꯤ ꯐꯦꯕ꯭ꯔꯨꯋꯥꯔꯤ ꯊꯣꯛꯑꯗꯤ ꯁꯤꯛꯁ ꯁꯨꯔꯅꯤ
ꯎꯝ ꯆꯍꯤ ꯇꯔꯣ ꯀ
ꯈꯥꯡ ꯑꯁ ꯒ꯭ꯌꯥꯟꯒ ꯇꯥꯗ꯭ꯔꯦ ꯃꯁꯤ ꯀꯨꯏꯅ ꯅꯨꯡꯁꯤꯕꯒꯤ ꯅꯪ ꯊꯥꯗꯣꯛꯄ ꯉꯝꯗꯕꯩꯅꯤꯅꯦ ꯑꯁꯨꯕꯤꯌꯥꯅ ꯑꯗꯨ ꯑꯣꯏꯔꯁꯨ ꯅꯪ ꯑ ꯍꯣꯏ ꯑꯁꯤꯒꯤ ꯆꯍꯤꯗꯨꯗꯤ ꯃꯇꯝ ꯈꯔꯗꯤꯅ ꯅꯨꯡꯉꯥꯏꯔꯦ ꯅꯨꯡꯉꯥꯏꯇ ꯅꯨꯡꯉꯥꯏꯔꯔꯣꯏ ꯑꯗꯨ ꯑꯣꯏꯔꯁꯨ ꯑꯁꯤꯒꯤ ꯃꯠ__ ꯇꯝ ꯍꯦꯜꯂꯗꯤ ꯅꯪꯁꯦ ꯍꯦ ꯍꯦꯟꯅ ꯍꯔꯥꯎꯕ ꯑꯃ ꯅꯪ ꯑꯅꯡꯒꯤ ꯀꯔꯤ ꯍꯥꯏꯒꯗ__ ꯅꯪ ꯑꯃ ꯊꯣꯛꯀꯅꯤ ꯅꯨꯡꯉꯥꯏꯕ ꯑꯃ ꯃꯥꯁꯤ ꯌꯥꯝ ꯇꯣꯛꯁꯤꯛꯁꯨ ꯑꯣꯏꯌꯦ ꯅꯪꯕꯨ ꯑꯁꯨꯃꯥꯏꯅ ꯋꯥꯍꯟꯂꯒ ꯂꯩꯥꯕꯗꯨꯗꯤ ꯑꯁ ꯑ ꯑꯁꯤꯗꯤ ꯇꯟꯂꯦ ꯍꯣꯏ ꯃꯔꯝ ꯑꯃ ꯌꯨꯠ__ ꯊꯛꯄꯥ ꯀꯔ꯭ꯤꯔꯥ ꯑꯗꯨꯒꯨꯝꯕꯅꯤ ꯅꯨꯄꯥ ꯈꯛꯇ ꯇꯧꯔꯗꯤ ꯀꯩꯁꯨ ꯀꯥꯏꯗꯦ ꯑꯗꯨ ꯑꯣꯏꯁꯨ ꯅꯨꯄꯤꯒ ꯑꯃꯨꯛꯀ ꯑꯗꯨꯝ ꯌꯥꯎꯔꯒ ꯆꯠꯂꯦ ꯑꯗꯨꯒ ꯎꯋꯦ ꯍꯥꯏꯔꯒꯗ ꯅꯪꯅ ꯑꯃꯨꯛ ꯍꯥꯏꯔꯒꯅ ꯃꯥꯁꯦ ꯀꯔꯤꯔ ꯈꯪꯗꯦ ꯃꯆꯤꯟꯒ ꯊꯤꯔ ꯑꯃꯨꯛꯀ ꯅꯉꯣꯟꯗ ꯇꯥꯏꯅꯕꯗꯣ ꯅꯪꯒꯤ ꯋꯥꯔꯤꯁꯨ ꯇꯥꯏꯌꯦ ꯒꯥꯏꯅ ꯅꯪꯒꯤ ꯋꯥꯔꯤꯗꯤ ꯁꯨꯡꯇꯥ ꯇꯥꯔꯔꯣꯏ ꯑꯁꯤꯒꯨꯝꯕ ꯋꯥꯔꯤꯗꯤ ꯈꯪꯉꯦꯕ ꯃꯥꯁꯦ ꯑꯗꯨꯒ ꯃꯥ ꯆꯤꯟ ꯅꯪꯉꯣꯟꯕꯨ ꯍꯦꯟꯅ ꯕꯂꯦꯝ ꯇꯧꯅꯤꯡꯉꯥꯏꯒꯤ ꯃꯥꯁꯤ ꯌꯥꯝ ꯁꯤ ꯀꯟꯅ ꯀꯤꯌꯦꯕ ꯑꯗꯨ ꯑꯃ ꯂꯥꯛꯌꯦ ꯍꯣꯏ ꯅꯪꯉꯣꯟ ꯅꯪꯕꯨꯁꯨ ꯃꯁꯦ ꯌꯥꯝꯅꯗꯤ ꯅꯨꯡꯁꯤꯗꯤ ꯅꯨꯡꯁꯤꯔꯝꯒꯅꯤ ꯑꯗꯨ ꯑꯣꯏꯔꯁꯨ ꯃꯥꯁꯦ ꯈꯪꯗꯦ ꯑꯁꯨꯝꯃꯥꯏꯅ ꯑꯃꯨꯛꯀ ꯇꯥꯎꯔꯝꯃꯗꯤ ꯑꯩꯗꯤ ꯇꯣꯛꯑꯣ ꯍꯥꯏꯅꯤ ꯅꯪ ꯋꯥꯔꯅꯤ ꯅꯤ ꯃꯇꯝ ꯈꯔꯗꯤ ꯑꯗꯨ ꯑꯣꯏꯔꯁꯨ ꯃꯇꯝ ꯈꯔ ꯈꯛꯇꯅꯦ ꯅꯪꯒꯤ ꯂꯥꯏꯞ ꯇꯥꯏꯝꯗ ꯅꯨꯡꯉꯥꯏꯇꯕ ꯁꯔꯨꯛꯇꯤ ꯍꯧꯖꯤꯛ ꯊꯥꯒ ꯊꯥ ꯊꯥꯒꯤ ꯈꯛꯇ ꯑꯗꯨꯝ ꯅꯪ ꯅꯨꯡꯉꯥꯏꯇꯕꯁꯦ ꯑꯁꯤꯅ ꯍꯦꯟꯅ ꯐꯔꯦ ꯍꯥꯏꯅꯤꯡꯉꯤ ꯑꯩꯈꯣꯏ ꯌꯨꯝꯗꯁꯨ ꯊꯣꯛ
ꯎꯝ
ꯀꯨꯢꯗꯔꯦ ꯑꯁ ꯑꯩꯗꯤ ꯌꯥꯝ ꯄꯥꯝꯃꯦ ꯇ꯭ꯔꯣꯃꯥꯒ ꯂꯛꯑꯦ ꯑꯩꯗꯤ ꯆꯦꯜꯂꯨꯔꯁꯦ ꯅꯪ ꯑꯃꯨꯛ ꯅꯥꯔꯥꯀꯥꯟꯁꯤꯗ ꯌꯦꯡꯉꯨꯇꯨ ꯌꯥꯝꯅꯗꯤ ꯇꯝꯃꯣꯏꯁꯤ ꯊꯖꯕ ꯂꯩꯇꯦ ꯑꯩꯗꯤ ꯑꯩꯗꯤ ꯃꯥꯕꯨ ꯊꯥꯖ ꯁꯨꯡꯁꯥ ꯁꯨꯡ ꯁꯥ ꯊꯥ ꯊꯥꯖꯗꯦ ꯑꯩꯗꯤ ꯑꯃꯨꯛꯀ ꯆꯍꯤ ꯈꯨꯗꯤꯡ ꯅꯔꯁꯦ ꯁꯨꯃꯥꯏꯅ ꯇꯧꯔꯛꯄꯁꯤꯕꯨ ꯍꯥꯏꯕꯗꯤ ꯃꯥꯅ ꯍꯣꯏ ꯅꯪ ꯅꯪ ꯀꯅꯥꯒ ꯇꯣꯡꯒꯦ ꯍꯥꯏꯔ ꯀꯥꯟꯗ ꯃꯥꯅ ꯍꯣꯏ ꯑꯗꯨꯗꯣ ꯇꯣꯡꯉꯦ ꯑꯩꯈꯣꯏ ꯑꯅꯤ ꯑꯁꯨꯃꯥꯏꯅ ꯆꯠꯂꯦ ꯍꯥꯏꯔꯗꯤ ꯀꯩꯁꯨ ꯀꯥꯏꯗꯦ ꯃꯥ ꯑꯁꯦꯡꯕ ꯍꯥꯏꯌꯦꯗ ꯑꯗꯨ ꯑꯣꯏꯔꯁꯨ ꯃꯥ ꯃꯆꯤꯟꯒ ꯊꯤ ꯑꯗꯨꯅꯦ ꯍꯦꯟꯅ ꯁꯥꯎꯅꯤꯡꯕꯗꯣ ꯃꯆꯤꯟ ꯊꯤꯕꯒꯤ ꯑꯁ ꯑꯗꯨꯗꯤ ꯑꯩ ꯕꯨ ꯌꯥꯝ ꯆꯤꯠ ꯇꯧꯔꯝꯒꯅꯤ ꯅꯍꯥꯟꯁꯨ ꯁꯨꯃꯥꯏ ꯇꯧꯔꯝꯒꯅꯤ ꯑꯩꯈꯣꯏ ꯎꯗ꯭ꯔꯤꯉꯩꯗ ꯑꯩꯗꯤ ꯈꯟꯕꯅꯦ ꯑꯗꯨꯒ ꯎꯝ ꯑꯁꯨꯃꯥꯏꯅ ꯅꯣꯏꯒꯤ ꯑꯥ ꯑꯃꯨꯛꯀ ꯑꯃꯨꯛꯀ ꯇꯥꯕꯁꯤꯗꯤ ꯅꯣꯏ ꯅꯪꯕꯨ ꯏꯁꯣꯔꯅ ꯅꯨꯡꯁꯤꯕꯒꯤ ꯇꯧꯕꯤꯔꯛꯄꯅꯤ ꯗꯤ ꯈꯟ ꯑꯗꯩꯗꯤ ꯋꯥꯈꯟ ꯋꯥꯈꯟꯗ ꯊꯣꯛꯑꯦ ꯁꯨꯃꯥꯏꯅ ꯅꯪ ꯅꯪꯒꯤ ꯆꯥꯟꯁ ꯏꯁꯣꯔꯅ ꯄꯤꯌꯦ ꯄꯤꯕ ꯃꯥꯜꯂꯦꯅ ꯑꯩꯗꯤ ꯈꯜꯂꯦ
ꯁꯤꯒꯨꯝꯕ ꯐꯥꯎ ꯑꯩꯁꯨ ꯈꯟꯗꯣꯛꯄꯅꯦ ꯑꯗꯣ ꯄ꯭ꯔꯊꯅꯥꯁꯨ ꯑꯗꯨꯝ ꯇꯧꯒꯅꯤ
ꯅꯍꯥꯟ ꯍꯣꯝ ꯀ꯭ꯔꯨꯁꯟ ꯑꯃꯥꯗꯁꯨ ꯍꯥꯏꯌꯦꯗꯅ ꯈꯣꯏꯅꯤ ꯋꯥꯔꯤ ꯂꯤꯕꯗꯣ ꯈꯪꯕꯔꯥ ꯅꯪ ꯅꯤꯡꯁꯤꯡꯕ꯭ꯔꯣ
ꯅꯤꯡꯁꯤꯡꯉꯤ
ꯑꯝ ꯑꯃ ꯂꯩꯌꯦ ꯅꯪꯒ ꯀꯔꯤ ꯍꯥꯏꯁꯤꯔꯥ ꯈꯪꯗꯦ꯫ ꯄꯣꯠ ꯑꯃꯅ ꯁꯨꯃꯥꯏꯅ ꯅꯪꯕꯨ ꯌꯥꯝ ꯗꯤꯁꯇꯥꯔꯕ ꯇꯧꯔꯝꯃꯦꯅ꯫ ꯁꯨꯃꯥꯏꯅ ꯊꯥꯏꯕꯗꯣ꯫
ꯍꯨꯝ ꯎꯝ꯫
ꯑꯩꯗꯤ ꯑꯗꯨ ꯑꯗꯨꯐꯥꯎ ꯅꯤꯡꯁꯤꯡꯉꯦ ꯃꯥ ꯃꯥꯅꯔꯥꯅ꯫ ꯑꯁꯦꯡꯕꯁꯨ ꯑꯁꯤꯐꯥꯎ ꯑꯩꯗꯤ ꯅꯤꯡꯁꯤꯡꯕꯅꯦ꯫ ꯃꯥꯁꯦ ꯍꯧꯖꯤꯛꯐꯥꯎ ꯅꯪꯕꯨ ꯀꯣꯜ ꯇꯎꯇꯕꯅꯦ꯫ ꯅꯪꯒꯤ ꯀꯣꯜ ꯉꯥꯏꯔꯝꯒꯅꯤ ꯍꯥꯏꯅ ꯈꯂꯦ ꯑꯩꯗꯤ꯫ ꯉꯩꯔꯝꯗꯕꯤ ꯑꯣꯢꯔꯝꯅꯤ꯫ ꯃꯥ ꯀꯣꯜ ꯇꯥꯎꯗ꯭ꯔꯤꯐꯥꯎ ꯅꯪꯁꯨ ꯇꯥꯎꯒꯅꯨ꯫ ꯃꯥꯒꯨꯝꯅ ꯑꯗꯨꯝ ꯂꯥꯏꯌꯨ꯫ ꯅꯪꯅ ꯇꯧ